ꯎꯝ ꯏꯕꯦꯃꯥ
ꯍꯥꯎ
ꯏꯕꯦꯝ ꯃꯥ
ꯇꯥꯏꯌꯦ
ꯅꯪ ꯍꯣꯁꯄꯤꯇꯥꯜ ꯆꯠꯂꯦ ꯍꯥꯏꯕꯒꯨꯝ ꯇꯥꯏꯌꯦ
ꯆꯂꯦ ꯍꯣꯏ
ꯍꯂꯥꯥ ꯑꯕꯣ
ꯍꯜꯂꯛꯑꯦ ꯍꯜꯂꯛꯑꯒ ꯏꯔꯨꯖꯕ ꯂꯣꯏꯔꯒ ꯐꯝꯃꯤꯅꯦ
ꯀꯩ ꯉꯝꯗꯕ꯭ꯔꯣ
ꯑꯁ ꯃꯔꯣꯜ ꯆꯥꯃꯟꯕꯒꯤ ꯑꯣꯏꯔꯝꯅꯦ ꯑꯩꯁꯗ ꯈꯥꯎ ꯁꯣꯛꯄ
ꯑꯁ ꯈꯥꯎꯁꯣꯄꯒꯤ ꯄꯨꯡ ꯅꯥꯕꯒꯤ ꯆꯠꯂꯤꯅꯣ
ꯑꯧ ꯅꯪ ꯀꯅꯥꯅ ꯍꯥꯏꯔꯤꯅꯣ
ꯑꯩ ꯑꯗꯨꯃꯥꯏꯅ ꯇꯥꯔꯕꯅꯤꯗ ꯉꯁꯥꯏ ꯏꯁꯤꯡ ꯂꯧꯕ ꯊꯣꯛꯄꯗ
ꯄꯥꯎꯁꯤꯗꯤ ꯄꯨꯔꯥ
ꯊꯨꯕꯅꯦ ꯊꯨꯕꯅꯦ ꯄꯥꯎꯗꯤꯡ
ꯑꯗꯨꯅꯦ ꯑꯗꯨꯅꯦ ꯆꯠ ꯆꯥꯔꯕꯣ
ꯑꯁ ꯆꯗ꯭ꯔꯤꯌꯦ
ꯌꯦꯡꯉꯤꯅꯦ
ꯎꯝ ꯊꯣꯡꯕ ꯂꯣꯏꯕꯗ ꯉꯥꯏꯔ ꯈꯝꯃꯦꯟ ꯊꯦꯡꯉꯨꯖ
ꯑꯦ ꯑꯩꯗꯤ ꯉꯁꯥꯏꯅ ꯍꯜꯂꯛꯑꯒ ꯐꯕ ꯂꯣꯏꯔꯦ ꯑꯃꯨꯛ ꯏꯔꯨꯕ ꯂꯣꯏꯔꯦ ꯉꯁꯥꯏꯅꯤꯅ
ꯍꯌꯦꯡ ꯇꯦꯖꯁ ꯂꯩꯌꯦ ꯑꯁ ꯃꯣꯔꯅꯤꯡꯒꯤꯗ
ꯈꯣꯏꯗꯤ ꯇꯧꯕ ꯂꯣꯏꯔꯦ ꯍꯥꯏꯌꯦ
ꯌꯦꯡ ꯂꯩꯌꯦ ꯑꯗꯨꯒ ꯑꯃꯨꯛ ꯁꯇꯔꯗꯦꯗ ꯑꯃꯨꯛ ꯂꯩꯌꯦ ꯃꯨꯛ ꯆꯠꯂꯔꯣꯏ ꯑꯃꯨꯛ ꯆꯠꯏꯔꯣꯁꯤꯔ ꯈꯡꯗꯦ
ꯍꯥꯏꯗ꯭ꯔꯗꯤ ꯆꯠꯂꯅꯦ ꯑꯈꯣꯏꯗꯤ ꯍꯥꯏꯃꯟꯕꯒꯤꯅꯦ ꯇꯥꯟꯂꯤꯁꯦ
ꯑꯁ ꯑꯗꯨ ꯑꯣꯏꯔꯖꯨ ꯈꯪꯉꯗꯤ ꯑꯗꯨ ꯀꯣꯛꯇꯥꯡꯕꯗꯣ ꯈꯪꯉꯗꯤ ꯍꯥꯏꯒꯤꯅꯦꯕ ꯀꯧꯇꯥꯛꯗꯣ ꯈꯪꯗꯕꯒꯤ
ꯅꯥꯏ ꯍꯥꯏꯖꯜꯂꯣ ꯀꯩꯅꯣ
ꯑꯁ ꯑꯩ ꯎꯝ ꯃꯣꯔꯅꯤꯡꯒꯒꯤꯗ ꯌꯥꯝ ꯌꯥꯎꯗ꯭ꯔꯦꯕ ꯅꯍꯥꯟꯗꯁꯨ ꯑꯅꯤ ꯑꯃꯔ ꯑꯅꯤꯔ ꯈꯠꯇꯅꯦꯕ
ꯎꯂꯣꯌꯦ ꯑꯩꯗꯤ ꯃꯩ ꯌꯥꯝ ꯑꯃꯅꯦ ꯌꯥꯎꯗ꯭ꯔꯤꯁꯦ
ꯎꯝ ꯑꯁ
ꯀꯩꯅꯣꯁ ꯆꯦ ꯎꯝ ꯃꯇꯝ ꯍꯦꯜꯂꯦ ꯍꯥꯏꯕꯗꯣ ꯍꯦꯟꯗꯦ ꯍꯥꯏ ꯑꯗꯨꯝ ꯄꯤꯗꯤ ꯄꯤꯅꯩ ꯍꯥꯏꯌꯦ
ꯑꯈꯣꯏꯒꯤ
ꯑꯥꯎ
ꯎꯝ ꯍꯌꯦꯡ ꯆꯠꯂꯁꯦ ꯁ꯭ꯀꯨꯜꯗꯣ
ꯑꯁ ꯑꯩ ꯆꯠꯅꯤꯡꯗꯦ ꯆꯠꯄ ꯇꯜꯂꯦ
ꯀꯔꯤꯅꯣ ꯅꯪꯁꯨ
ꯑꯩ ꯇꯣꯛꯊꯣꯛꯑꯦ ꯅꯣꯏ ꯆꯠꯂꯣ ꯃꯊꯪ ꯆꯠꯀꯦ ꯑꯩ ꯇꯜꯂꯦ ꯆꯅꯤꯡ__
ꯁ꯭ꯀꯨꯜ ꯀꯥꯕ ꯇꯣꯛꯑꯁꯤꯔ ꯈꯪꯗꯦ ꯑꯦꯛꯖꯥꯝ ꯈꯛꯇꯟ ꯊꯥꯔꯁꯤꯔ ꯈꯪ__
ꯆꯨꯍꯥꯏꯔꯣꯏꯌꯦ
ꯍꯥꯏꯕꯨꯗꯤ ꯍꯥꯏꯔꯣꯏꯗ ꯑꯗꯣ ꯑꯜꯇꯤ ꯀ꯭ꯂꯥꯁꯇꯣ ꯇꯜꯂꯦꯕ ꯆꯥꯟꯉꯥꯏꯗꯣ ꯀꯩꯗꯧꯕ꯭ꯔꯥ ꯂꯥꯛꯇꯕ꯭ꯔꯣ ꯑꯃꯨꯛ ꯈꯣꯠꯂꯦ ꯀꯩꯅꯣ ꯍꯥꯝꯃꯨ ꯍꯥꯏꯛꯀꯅꯤ
ꯑꯁ ꯆꯠꯁꯦꯕ ꯅꯪ ꯌꯥꯎꯗ꯭ꯔꯗꯤ ꯆꯪꯅꯤꯡꯗꯦ ꯍꯥꯏꯕ ꯁꯦꯝꯃꯛꯅꯦ ꯀꯔꯤ ꯅꯨꯄꯤꯔ ꯈꯪꯗꯦꯍꯦ
ꯁꯦꯡꯕ ꯆꯠꯁꯦ ꯍꯌꯦꯡ ꯅꯦꯛꯁꯇ ꯑꯃꯨꯛ ꯑꯣꯐ ꯇꯧꯁꯦ
ꯍꯌꯦꯡ ꯗꯣ
ꯍꯌꯦꯡꯅꯣ ꯑꯗꯨ ꯄꯤꯕ ꯄꯤꯕ ꯆꯠꯁꯦꯕ
ꯅꯠꯇꯦ ꯍꯌꯦꯡꯗꯣ ꯏꯆꯦ ꯂꯩꯔꯣꯏ ꯑꯗꯨꯒꯤ ꯆꯥꯛ ꯍꯤꯟꯖꯥꯡ ꯈꯣꯡꯕꯗꯣ ꯉꯝꯃꯔꯣꯏ ꯕꯥ ꯑꯩ ꯑꯗꯨꯅ
ꯑꯁ ꯆꯥꯗ꯭ꯔꯁꯨ ꯌꯥꯏ ꯇꯤꯐꯤꯟ ꯄꯨꯔꯑꯣ
ꯌꯦꯔꯨꯝ ꯌꯥꯝ ꯇꯥꯡꯉꯦꯀꯣ
ꯎꯝ ꯇꯔꯥ ꯇꯔꯥ ꯄꯤꯕꯅꯦ ꯑꯃꯗ
ꯍꯣꯏ
ꯎꯝ ꯀꯩꯒꯤꯅꯣ ꯈꯪꯗꯦ ꯏꯔꯥꯡ ꯂꯩꯕꯒꯤꯔꯦ ꯒꯥꯇ꯭ꯔꯤꯗꯣ ꯆꯠꯇꯕꯤꯒꯤꯔꯗꯤ ꯈꯪꯅꯦꯕ
ꯈꯪꯗ꯭ꯔꯦ ꯑꯁ ꯉꯁꯤꯁꯦ ꯂꯥꯏꯔꯤꯛ ꯄꯁꯦ ꯇꯧꯕꯅꯦ ꯑꯁ
ꯑꯣ ꯗꯣ ꯍꯥꯟꯅ ꯇꯧꯕ꯭ꯔꯣ ꯅꯣꯏ ꯅꯣꯏ
ꯑꯧ ꯍꯥꯟꯅ ꯇꯧꯌꯤꯅꯦ
ꯎꯝ ꯑꯁ ꯃꯊꯥ ꯌꯥꯝ ꯁꯥꯏꯌꯦ ꯑꯩ ꯑꯨꯁ
ꯑꯈꯣꯏ ꯑꯣꯖꯥꯅ ꯉꯥꯡꯕꯅ ꯉꯥꯡꯕꯅ ꯉꯥꯡꯕꯅ ꯉꯁꯤ ꯊꯥꯗꯤ ꯂꯩꯆꯨ ꯂꯩꯇ꯭ꯔꯦꯍꯦ ꯑꯁꯦꯡꯕꯒꯤ
ꯑꯩꯇ꯭ꯔꯦ ꯇꯪꯈꯥꯏ ꯍꯦꯟꯒ꯭ꯔꯦ
ꯑꯗꯨꯅꯦ
ꯂꯥꯏꯔꯤꯛꯇꯤ ꯀꯩꯗꯧꯉꯩ ꯄꯥꯕ ꯍꯧꯁꯤꯔꯥ ꯈꯪ ꯆꯞ ꯃꯥꯟꯅꯒꯅꯤ ꯊꯥꯔꯝꯗꯥꯏꯗ ꯑꯃꯨꯛ ꯄꯥꯔꯒ ꯊꯥꯕ ꯆꯠꯀꯅꯤ
ꯑꯁ ꯑꯗꯨ ꯑꯣꯏꯔꯁꯨ ꯑꯁ ꯎꯝ ꯍꯥꯒꯠ ꯆꯝꯕꯅ ꯂꯣꯏꯔꯦꯍꯦ ꯆꯥꯛ ꯆꯥꯗ꯭ꯔꯤ ꯍꯥꯏꯕ
ꯆꯥꯗ꯭ꯔꯤꯌꯦ ꯆꯥꯛꯁꯨ ꯆꯥꯅꯤꯡꯗꯦ ꯏꯟꯖꯥꯡ ꯁꯛꯇꯗꯨꯒ
ꯀꯅꯥꯅ ꯊꯣꯡꯉꯤꯅꯣ
ꯑꯩ ꯊꯣꯡꯕꯅꯦ
ꯑꯣ ꯍꯧꯔꯝꯒꯅꯤꯗ ꯅꯪꯅ ꯊꯣꯡꯉꯗꯤ ꯑꯗꯨꯗꯤ
ꯎꯝ ꯃꯣꯔꯅꯤꯡꯗꯣ ꯏꯃꯅꯕꯤꯗꯦ ꯀꯣꯜ ꯀꯧꯕ ꯀꯥꯟꯅ ꯑꯩ ꯌꯥꯝ ꯀꯟ ꯀꯟꯅ ꯂꯥꯎꯑꯣꯀꯣ
ꯎꯝ ꯍꯨꯍꯤꯛ ꯀꯥꯏ ꯇꯠꯈ꯭ꯔꯦ
ꯂꯩꯌꯦ ꯍꯧꯖꯤꯛꯇꯤ ꯃꯥꯗꯤ ꯅꯣꯔꯃꯦꯜꯗ ꯉꯥꯡꯅꯤꯕ ꯈꯠꯅꯈ꯭ꯔꯗꯤ ꯇꯥꯕ꯭ꯔꯣ ꯇꯥꯕ꯭ꯔꯣ ꯁꯨꯃꯥꯏꯅ ꯇꯧꯕ ꯑꯩꯐꯥꯎ ꯈꯪꯉꯤꯅꯦꯕ ꯅꯣꯏ ꯌꯨꯝꯕꯨꯟ ꯅꯨꯄꯤꯗꯨꯅ ꯂꯥꯛꯑꯒ ꯅꯪ ꯀꯣꯟ ꯇꯔꯁꯨ ꯇꯞꯅ ꯈꯣꯠꯂꯣ ꯀꯩꯅꯣ ꯉꯥꯡꯕꯤꯕ ꯑꯃꯨꯛ
ꯑꯝ
ꯑꯩ ꯑꯩꯖꯨ ꯍꯥꯏꯈ꯭ꯔꯅꯦꯕ ꯇꯞꯅ ꯇꯧꯑꯣ ꯇꯞꯅ ꯇꯧꯑꯣ ꯍꯥꯏꯔꯛꯄꯀꯣ ꯈꯠꯅꯈ꯭ꯔꯗꯤ ꯌꯥꯝ ꯀꯟꯅ ꯂꯥꯎꯔꯒ
ꯑꯩꯗꯤ ꯈꯠꯅꯔꯗꯤ ꯑꯁ ꯇꯧꯗ꯭ꯔꯦ
ꯈꯠꯅꯔꯗꯤ ꯄꯥꯏꯈꯠꯇ꯭ꯔꯤꯑꯣ ꯀꯩꯅꯣ ꯑꯃ ꯆꯠ ꯆꯠ ꯑꯃꯨꯛ ꯊꯝꯃꯒꯦ ꯊꯝꯃꯒꯦ ꯍꯥꯏꯔꯒ ꯊꯝꯗꯤ ꯊꯝꯗꯕ
ꯈꯠꯅꯝꯅꯦ ꯃꯥꯅꯤꯁꯨ ꯐꯖꯅ ꯈꯠꯅꯝꯅꯦ ꯈꯤꯇꯪ ꯈꯤꯇꯪꯒꯤ ꯅꯣꯡ ꯇꯥꯅꯤꯡꯉꯥꯏ ꯂꯥꯏ ꯈꯨꯔꯨꯝꯕꯤꯌꯣ
ꯇꯥꯖꯁꯅꯤꯗꯥ ꯍꯟꯗꯛ ꯃꯔꯛꯇꯤ
ꯑꯁ ꯀꯩꯅꯣ ꯂꯧꯒꯤ ꯑꯁ ꯈꯤꯇꯪꯅꯦ ꯍꯍꯧꯖꯤꯛ ꯅꯣꯡ ꯆꯨꯒ ꯃꯇꯝ ꯅꯠꯇ꯭ꯔꯣ ꯍꯨꯖꯤꯛ
ꯃꯥꯅꯦ ꯍꯟꯗꯛ ꯃꯔꯛ ꯄꯨꯡ ꯑꯣꯟ ꯑꯣꯟꯅꯔꯦ ꯇꯥꯏ ꯑꯣꯟꯅꯔꯦ
ꯁꯥꯃꯅ ꯁꯥꯃꯅꯦ ꯅꯣꯡꯁꯤ ꯆꯨꯔꯛꯇꯦꯅꯦ
ꯏꯪꯕ ꯀꯥꯟꯗꯅ ꯑꯗꯨꯝ ꯌꯥꯝ ꯏꯪꯔꯛꯅꯤ ꯑꯃꯨꯛ
ꯗꯤ ꯉꯁꯤ ꯌꯥꯝ ꯈꯠꯈ꯭ꯔꯝꯅꯦ
ꯑꯁ ꯈꯪꯗ꯭ꯔꯦꯗ
ꯑꯈꯣꯏꯒꯤ ꯌꯨꯝ ꯃꯅꯥꯛꯀꯤꯗꯣ
ꯎꯝ
ꯊꯛꯁꯤ ꯑꯁ ꯄꯪ ꯂꯥꯎ ꯂꯥꯎꯕꯅ ꯂꯣꯏ
ꯀꯥꯟꯃꯤꯅꯤ ꯂꯥꯎꯔꯗꯤꯗꯨꯁꯨ
ꯇꯥꯕ꯭ꯔꯣ
ꯇꯥꯏꯌꯦ
ꯎꯝ ꯒꯌꯥꯟ ꯃꯦꯟ ꯇꯗ꯭ꯔꯦ ꯍꯟꯗꯛ ꯃꯔꯛꯁꯦ
ꯑꯏꯁꯀꯣ ꯁꯥꯟ ꯌꯥꯏ ꯒꯌꯥꯟ ꯇꯗꯦ ꯑꯩꯁꯨ
ꯍꯌꯦꯡ ꯑꯩ ꯂꯧ ꯆꯠꯅꯤꯡꯉꯥꯏ ꯂꯩꯌꯦ
ꯄꯨꯔꯤꯂꯣ
ꯃꯈꯣꯏꯒꯤ ꯂꯣ
ꯌꯥꯔꯅꯤ ꯅꯆꯤꯟꯗꯣ
ꯑꯁ ꯉꯁꯥꯏꯗꯣ ꯀꯩꯅꯣ ꯍꯥꯡꯕꯒꯤꯗꯣ
ꯁꯤꯗꯤ
ꯍꯣꯏ ꯄꯥꯕꯨꯡꯗ ꯑꯅꯤ ꯆꯪꯕ꯭ꯔꯥ ꯌꯦꯡꯉꯣ ꯍꯥꯏꯕꯤꯕ ꯍꯣꯏ ꯃꯈꯣꯡꯗꯨꯏ ꯌꯥꯝ ꯅꯣꯡꯅꯤꯡꯕ ꯃꯥꯜꯂꯦ ꯀꯩꯀꯩꯅꯣ ꯍꯥꯡꯉꯒ
ꯍꯔꯥꯎꯗꯕ ꯅꯪ ꯍꯥꯏꯔꯝꯗ꯭ꯔꯣ ꯆꯪꯉꯦ ꯀꯩꯅꯣꯅ
ꯍꯥꯏꯔꯝꯗ꯭ꯔꯣ ꯍꯥꯏꯕꯗꯤ
ꯑꯗꯨꯝ ꯄ꯭ꯔꯣꯁꯦꯁ ꯑꯗꯨꯝ ꯆꯠꯂꯦ ꯑꯗꯨꯝ ꯅꯪ ꯍꯥꯏꯕꯤꯗ꯭ꯔꯣ ꯍꯥꯏꯕꯅꯦ
ꯀꯅꯥꯉꯣꯟꯗ ꯑꯩꯈꯣꯏ ꯄꯥꯕꯨꯡ ꯈꯣꯏꯗ
ꯑꯥꯎ ꯍꯥꯏꯕꯤꯗ꯭ꯔꯣ
ꯍꯥꯏꯕꯤꯗꯦꯍꯦ
ꯑꯣ
ꯃꯣꯏꯒꯤ ꯈꯤꯇꯪꯒꯦꯅ ꯇꯧ
ꯀꯪꯗꯦꯗ ꯑꯣꯏꯒꯦꯔꯥ ꯑꯣꯏꯔꯣꯏꯔꯥ
ꯑꯗꯨ ꯈꯛꯇꯪ ꯑꯣꯏꯔꯁꯨ ꯌꯥꯔꯦꯀꯣ
ꯌꯥꯏꯑꯦ ꯌꯥꯏꯑꯦ
ꯅꯠꯇ꯭ꯔꯣ ꯀꯥꯡ ꯌꯝꯃꯦ ꯀꯣ
ꯑꯩ ꯃꯤꯆꯤ ꯌꯦꯔꯒ ꯂꯩꯕꯅꯦ ꯂꯩꯕꯅꯦ ꯍꯧꯖꯤꯛ ꯑꯩ ꯃꯃꯥꯡꯗ ꯊꯝ ꯂꯩꯌꯦ ꯇꯨꯃꯒꯂꯩ
ꯆꯥꯛ ꯆꯥꯔꯕꯣ
ꯉꯁꯥꯏꯅ ꯆꯥꯔꯦ
ꯀꯩ ꯍꯤꯟꯖꯥꯡ
ꯉꯥꯁꯤ ꯍꯥꯎꯇꯦꯗ ꯌꯦꯟ ꯌꯦꯔꯨꯝ ꯑꯃ ꯀꯥꯡꯉꯧ ꯇꯧꯔꯦ ꯑꯗꯨꯒ ꯀꯦꯔꯣꯠ ꯑꯈꯥꯕꯗꯣ
ꯎꯝ ꯎꯝ
ꯑꯗꯨꯒ ꯑꯗꯨꯅ ꯀꯩꯅꯣ ꯇꯧꯔꯦ ꯑ ꯁꯥꯕꯗ ꯑꯗꯨꯒ ꯈꯣꯡꯗ꯭ꯔꯨꯝ ꯆꯝꯐꯨꯠ ꯇꯧꯋꯦ
ꯈꯣꯡꯗ꯭ꯔꯣꯝ ꯆꯠꯄꯨꯠꯁꯨ ꯍꯥꯎꯅꯤꯍꯦ ꯆꯥꯛ ꯆꯥꯅꯤꯛ ꯉꯥꯢꯂꯩ ꯆꯝꯐꯣꯠ ꯇꯧꯔꯒ ꯀꯥꯡꯉꯧꯒꯨꯝꯕ ꯑꯃ ꯆꯥꯔꯗꯤ ꯑꯗꯨꯅ ꯌꯦꯟꯅ ꯍꯥꯎꯋꯦꯀꯣ ꯃꯔꯣꯛ ꯃꯦꯠꯄ ꯑꯃꯒꯀꯣ
ꯎꯝ
ꯑꯗꯨꯅ ꯍꯦꯟꯅ ꯍꯥꯎꯕꯅꯦ
ꯌꯦꯟꯒꯤ ꯏꯟꯗꯨ ꯁꯨꯔꯨꯛꯇꯤ ꯎꯝ ꯃꯊꯦꯜ ꯌꯥꯝ꯭ꯔꯒꯀꯣ ꯑꯗꯨꯒꯨꯝꯁꯨ ꯍꯥꯎꯋꯦ
ꯎꯝ ꯑꯁ ꯄꯩꯁꯥꯅ ꯂꯩꯗꯝꯅꯦ ꯒꯦꯟ ꯇꯥꯗꯦ ꯑꯩ
ꯅꯪ ꯉꯁꯤꯒꯤ ꯀꯌꯥ ꯇꯧꯔꯕꯣ ꯀꯌꯥ ꯆꯠꯊꯣꯛꯀꯦ ꯉꯁꯤꯒꯤ
ꯈꯪꯗ꯭ꯔꯦ ꯑꯩ ꯒꯦꯃꯦ ꯇꯥꯏ ꯅꯪꯕꯨ ꯇꯧꯕ꯭ꯔꯥ ꯉꯁꯤ
ꯇꯧꯗꯦ ꯑꯩ ꯆꯊꯣꯛꯇꯦ ꯉꯁꯤ
ꯉꯁꯥꯏ ꯑꯌꯨꯛ ꯒꯌ꯭ꯥꯟ ꯇꯥꯗꯦꯗꯥ
ꯑꯅꯤ ꯒꯨꯝꯕꯔꯗꯤ ꯇꯧꯔꯝ ꯃꯅꯦ ꯑꯁꯤꯅ ꯑꯍꯨꯝ ꯑꯣꯏꯔꯅꯤ ꯉꯁꯤꯗꯤ ꯑꯩ ꯇꯧꯗꯦ
ꯑꯍꯨꯝꯔꯥ ꯃꯔꯤꯔꯥ ꯑꯣꯏꯔꯝꯅꯤꯅ ꯇꯧꯕ ꯑꯍꯨꯝ ꯈꯠ ꯁꯝ ꯑꯣꯏꯔꯝꯅꯤ ꯅꯪꯒ ꯍꯥꯏꯔꯗꯤ ꯍꯨꯖꯤꯛ
ꯏꯁ ꯅꯪ ꯉꯁꯥꯏ ꯇꯧꯗ꯭ꯔꯣꯅꯦ ꯅꯃꯥꯟꯅꯕꯤꯗꯨꯁꯨ ꯇꯧꯋꯦ
ꯏꯃꯥꯟꯅꯕꯤꯒꯅ ꯁꯤꯗ ꯂꯩꯕ
ꯅꯠꯇꯦ ꯈꯨꯟꯗ ꯂꯩꯕꯗꯣ
ꯑꯗꯨꯅꯦ ꯑꯗꯨꯒ ꯑꯃꯅꯦꯀꯣ
ꯑꯣ ꯑꯗꯨꯒ ꯏꯕꯥꯅꯤ ꯑꯅꯤ ꯁꯥꯟꯅꯔꯦ ꯉꯁꯤꯒꯤ ꯀꯣ
ꯃꯔꯤ ꯑꯣꯏꯔꯝꯅꯦ ꯑꯗꯨ ꯑꯣꯏꯔ
ꯑꯥ ꯋꯗꯦ ꯑꯩꯗꯤ ꯉꯁꯤ ꯑꯁ
ꯏꯁꯤꯡ ꯅꯩꯇꯕꯒꯤ ꯖꯥꯔꯗꯣ ꯑꯃꯨꯛ ꯑꯅꯤ ꯑꯃꯨꯛ ꯂꯧꯔꯦ ꯑꯩꯁꯨ ꯊꯥꯡꯉꯦ ꯃꯥꯁꯨ ꯊꯥꯡꯉꯦ
ꯑꯃꯥ ꯑꯃꯥ ꯊꯥꯡꯉꯤꯕ
ꯅꯠꯇꯦ ꯑꯃꯥ ꯑꯃꯨꯛ ꯂꯧꯕ ꯂꯣꯏꯔꯒ ꯑꯃꯨꯛ ꯂꯧꯕ ꯆꯠꯄ
ꯑ‌ꯣ ꯅꯣꯏ ꯑꯅꯤ ꯂꯩꯔꯕꯣ
ꯑꯟꯅꯤ ꯅꯩꯗ‌ꯦꯕ ꯑꯃꯥ ꯑꯃꯥ ꯗꯣ ꯍꯥꯟꯅ ꯂꯧꯕ ꯂꯧꯋꯦꯗꯅ ꯑꯃꯨꯛ ꯏꯁꯤꯡꯗꯣ ꯑꯃꯨꯛ ꯊꯥꯝꯃ‌ꯦꯗꯅ ꯕꯔꯥꯏꯠꯇ‌
ꯅꯨꯡꯗꯥꯥꯡ ꯑ‌ꯣꯏꯔꯗꯤ ꯀꯣꯏ ꯄꯨꯡꯖ‌ꯦ ꯊꯨꯅ ꯆꯠꯀꯅꯤꯕ ꯅꯨꯡꯗꯥꯡꯖ‌ꯦ ꯈꯔ ꯁꯥꯡꯉꯗꯤ ꯐꯗꯣꯏꯅꯦ ꯀ‌ꯣ
ꯈꯪꯗ꯭ꯔꯦꯗ ꯑꯩꯈꯣꯏꯒꯤꯗꯤ ꯁꯞꯄ꯭ꯂꯥꯏ ꯇꯧꯕꯤꯕ ꯃꯤ ꯂꯩꯕꯅꯤ ꯈꯤꯇꯪ ꯅꯨꯡꯉꯥꯏꯔꯦ
ꯎꯝ
ꯃꯤ ꯑꯍꯨꯝ ꯃꯔꯤ ꯑꯗꯨꯒꯨꯝꯕ ꯂꯧꯔꯗꯤ ꯑꯩꯁꯨ ꯄꯩꯁꯥ ꯀꯥꯞꯄꯤꯒꯦ ꯂꯧ ꯑ‌ꯦ ꯄꯤ ꯄꯤꯔꯗꯤ ꯂꯧꯔꯣꯏꯕ ꯃꯥꯗꯣ
ꯎꯝ ꯐꯣꯟ ꯖꯤꯄꯦꯗ ꯀꯥꯞꯄꯤꯒꯦ ꯑꯩꯁꯨ ꯈꯜꯂꯤꯅꯤ ꯃꯔꯤꯔ ꯃꯔꯤꯗꯤ ꯁꯨꯔꯦ ꯂꯧꯕ
ꯎꯝ ꯑꯁ ꯆꯥꯛꯁꯨ ꯆꯥꯅꯤꯡꯗꯦ ꯑꯁ ꯍꯌꯦꯡ ꯇꯦꯁ ꯂꯩ ꯀꯥꯏꯅ ꯑꯩꯗꯤ ꯀꯣ
ꯄꯥꯗ꯭ꯔꯣ
ꯂꯩ ꯀꯗꯥꯏ ꯄꯥꯗꯣꯏ ꯅꯣ ꯉꯁꯤ ꯈꯛꯇ ꯐꯪꯉꯤꯉ ꯆꯥꯏ ꯇꯁꯔꯗꯅ ꯐꯤꯖꯁꯀꯤ ꯏꯁꯇ
ꯍꯧꯖꯤꯛ ꯑꯩꯁꯨ ꯄꯥꯅꯤꯡꯉꯥꯏ ꯇꯧꯕꯤꯕ ꯑꯗꯨꯕꯨ ꯀꯨꯗ ꯂꯩꯔꯦ ꯇꯧꯁꯦ ꯇꯧꯁ‌ꯦꯅ
ꯄꯅꯤꯡꯌꯥ ꯀꯔꯤ ꯄꯥꯗꯣ ꯈꯪꯅꯁꯨ ꯈꯪꯗꯕꯗꯨꯕꯨ
ꯍꯌꯦꯡ ꯑꯦ ꯃꯊꯪ ꯃꯊꯪ ꯍꯞꯇꯥꯗ ꯑꯩꯈꯣꯏꯁꯨ ꯂꯩꯌꯦ ꯑꯃꯨꯛ ꯁꯤ ꯍꯞꯇꯥ ꯅꯠꯇꯕ ꯃꯊꯪ ꯃꯊꯪꯗ ꯑꯗꯨꯒꯤ ꯐꯖꯅ ꯄꯥꯎ ꯐꯖꯅ ꯄꯥꯗ꯭ꯔꯗꯤ ꯀꯣꯟꯊꯤ ꯌꯥꯝ ꯌꯥꯝ ꯆꯥꯔꯅꯦꯕ ꯑꯩꯗꯣ ꯑꯗꯨꯒꯤ ꯌꯥꯔꯔꯣꯏꯕ ꯑꯗꯨꯒꯤ ꯈꯤꯇꯪ ꯈꯤꯇꯪ ꯄꯥꯔꯗꯤ
ꯑꯁ ꯂꯩꯥꯏꯔꯤꯛ ꯃꯁꯛ ꯐꯥꯎ ꯌꯦꯡꯅꯤꯡꯗꯦꯗꯤ
ꯑꯗꯨꯅꯥ ꯇꯧꯔꯒꯦꯅ ꯇꯧꯔꯒ ꯃꯊꯪ ꯃꯊꯪꯗ ꯂꯩꯔꯦ ꯇꯧꯁꯦ ꯇꯧꯁꯤꯟꯅꯒꯦ ꯃꯦꯟ ꯇꯥ
ꯖꯨꯂꯥꯏ ꯂꯣꯏꯔꯀꯥꯟ ꯖꯨꯂꯥꯏ ꯊꯥ ꯂꯣꯏꯔꯀꯥꯟꯗ ꯐꯥꯕ ꯍꯧꯔꯁꯦ
ꯒ꯭ꯌꯥꯟꯃ‌ꯦꯟ ꯇꯤꯗ꯭ꯔ‌ꯦ ꯄꯨꯟꯁꯤꯁ‌ꯦ
ꯃꯥꯅꯦ ꯃꯥꯅꯦ